ꯑꯍꯂ
ꯍꯥꯏꯗꯥꯎꯔꯤꯅꯣ ꯍꯥ
ꯇꯨꯝꯕꯒ ꯂꯩꯅꯦ ꯅꯪꯅ ꯀꯣ ꯇꯧꯔꯒꯦ ꯍꯥꯏꯔ ꯀ ꯗꯗꯨꯕꯥ ꯑꯥ
ꯌꯥꯝ ꯅꯨꯡꯉꯥꯏꯌꯦꯀꯣ
ꯌꯥꯏꯑꯦ ꯅꯪꯒꯤ ꯗꯥꯎ ꯌꯥꯝ ꯅꯨꯡꯉꯥꯏ ꯌꯥꯝ ꯀꯔꯤꯅ ꯇꯧꯕꯒꯤꯅꯦ
ꯆꯠ ꯆꯥꯕꯔꯣ
ꯑꯩ ꯆꯥꯛ ꯆꯥꯗ꯭ꯔꯤ ꯃꯔꯥꯡ ꯑꯩ ꯅꯣꯏꯒꯤ ꯀꯔꯤꯅ ꯆꯥꯕꯗꯣ ꯆꯗ꯭ꯔꯦ
ꯑ ꯅꯪꯒꯤꯅ ꯄ ꯃꯤ ꯔꯇꯦ ꯅꯪ ꯅꯪ ꯂꯥꯛꯕꯗꯣ ꯂ ꯑꯣꯏꯣꯏꯅꯤ
ꯍ ꯔꯔꯤꯅꯣ ꯑꯗꯨꯒꯤꯅ ꯒꯔꯤꯅꯣ
ꯅꯪꯒꯤ ꯅꯨꯄꯥ ꯑꯅꯤꯗꯤ ꯂꯥꯛꯄ꯭ꯔꯣ
ꯑꯦ ꯑꯃꯗꯤ ꯑꯩꯈꯣꯏ ꯏꯅꯥꯎꯅꯨꯄꯥꯗ ꯏꯔꯨꯅꯤꯡꯉꯥꯏ ꯇꯧꯋꯦ ꯍꯧꯖꯤꯛ ꯑꯗꯤ ꯂꯩꯇꯦ ꯀꯗꯥꯏ ꯆꯄꯔꯥ ꯈꯪꯗꯦ
ꯑꯥ
ꯑꯍꯥꯎꯕ ꯄꯨꯔꯛꯑꯣ ꯅꯪ ꯂꯥꯛꯄꯀꯥꯟꯗ
ꯀꯔꯤ ꯑꯍꯥꯎꯕ꯭ꯔꯣ
ꯈꯪꯗꯦ ꯅꯣꯏ ꯅꯉꯣꯟꯗ ꯅꯨꯄꯥ ꯑꯃ ꯂꯩꯕꯗꯣ ꯃꯁꯥ ꯑꯩꯉꯣꯟꯗ ꯑꯣ ꯔꯤ ꯅꯨꯄꯤ ꯅꯤ ꯍꯥꯏꯅꯦ ꯐ꯭ꯂꯥꯋꯔꯒꯤ ꯀꯔꯤꯅꯣꯗꯣ ꯄꯤꯒꯅꯤ ꯍꯥꯏꯌꯦ ꯃꯉꯣꯟꯗ ꯍꯥꯏꯔꯛꯑꯣ ꯄ ꯑꯥꯎ ꯄꯤꯌꯦ ꯍꯥꯏꯔꯒ ꯃꯥꯗꯣ ꯉꯁꯥꯏ ꯑꯩ ꯃꯤꯉꯣꯟꯗ ꯍꯥꯏꯔꯀꯥꯟ ꯇꯨꯝꯈꯤꯕ ꯑꯗꯨꯒꯤ ꯑꯁꯇꯥꯟꯗ
ꯑꯣ
ꯍꯥꯏꯕꯗ ꯑꯩ ꯇꯟꯕ ꯑꯗꯨꯒꯤ
ꯑꯗꯨꯗꯤ ꯌꯥꯏ ꯄꯨꯔꯛꯀꯦ
ꯅꯉꯣꯟꯗ ꯍꯥꯏꯕꯤꯔꯛꯑꯣ ꯑꯃ ꯑꯅꯤ ꯑꯍꯨꯝꯕꯤꯌꯣ ꯍꯥꯏꯌꯣ
ꯑꯣ
ꯑꯥ ꯀꯔꯤꯅꯣ ꯎꯝ ꯑꯃ ꯑꯃ ꯑꯅꯤ ꯑꯍꯤ ꯑ
ꯑꯃ ꯑꯅꯤ ꯑꯍꯨꯝ ꯄꯨꯔꯛꯑꯣ ꯍꯥꯏꯕ꯭ꯔꯣ
ꯗꯤꯐ꯭ꯔꯦꯟ ꯐ꯭ꯂꯥꯋꯔꯗꯣ ꯄꯨꯔꯛꯑꯣ ꯒꯌ꯭ꯥꯟ ꯇꯥꯕ꯭ꯔꯥ
ꯑꯣ
ꯃꯥꯅ ꯄꯤꯕꯁꯤꯡꯗꯣ ꯑꯗꯨꯝ ꯄꯨꯔꯛꯈ꯭ꯔꯣ ꯃꯥ ꯇꯩꯅꯣ
ꯑ ꯃꯤꯔ ꯃꯅꯥꯛꯇ ꯂꯩꯕꯗꯣ
ꯑꯥ
ꯑꯖꯤꯗꯤ ꯐꯖꯗꯦ
ꯑꯣ
ꯅꯪ ꯄꯥꯝꯕ꯭ꯔꯥ
ꯈꯪꯗꯦ ꯑꯩꯗꯤ ꯃꯥ ꯄꯤꯅꯤꯡ ꯑꯗꯣ ꯅꯣꯏꯒꯤ ꯂꯩꯕ ꯃꯐꯝꯗꯀꯣ
ꯎꯝ
ꯕꯤꯌꯔꯒꯨꯝꯕꯒꯤ ꯒ꯭ꯂꯥꯁ ꯂꯩꯇ꯭ꯔꯕ꯭ꯔꯥ ꯑꯗꯨꯗ ꯊꯝꯅꯤꯉꯥꯏ ꯌꯥꯏꯅꯦ
ꯒ꯭ꯂꯥꯁꯗꯤ ꯌꯥꯝ ꯂꯩꯌꯦ
ꯑꯐ ꯑꯐꯕ ꯀꯔꯤꯅꯣ ꯎꯝ ꯐꯖꯕꯁꯤꯡꯗꯣ ꯄꯨꯔꯛꯑꯣ ꯑꯃ ꯑꯅꯤ ꯑꯍꯨꯝ ꯅꯪ ꯂꯥꯛꯅꯤꯉꯥꯏꯗꯀꯣ ꯅꯪꯅ ꯄꯨꯔꯛꯄ ꯌꯥ ꯌꯥꯗ꯭ꯔꯗꯤ ꯑꯩꯈꯣꯏ ꯏꯅꯥꯎ ꯅꯨꯄꯥ ꯑꯅꯤꯗ ꯃꯣꯏ ꯑꯅꯤꯗ ꯊꯤꯟꯕꯤꯒꯦ ꯅꯪꯉꯣꯟꯗ
ꯎꯝ
ꯃꯉꯣꯟꯗ ꯅꯣꯏ ꯁꯨꯇꯤ ꯑꯣꯏꯔꯀꯥꯟꯗꯀꯣ ꯑꯃ ꯅꯪ ꯃꯣ ꯅꯣꯏꯒꯤ ꯅꯨꯄꯥꯗ ꯎꯝ ꯀꯩꯅꯣ ꯅꯨꯡꯗꯣ ꯐ꯭ꯂꯋꯔꯗꯣ ꯄꯤꯈ꯭ꯔꯣ ꯍꯥꯏꯌꯣ
ꯍꯥꯏꯔꯛꯀꯦ ꯍꯥꯏꯔꯛꯀꯦ
ꯎꯝ
ꯑꯥ ꯑꯩꯈꯣꯏꯗꯤ ꯐ꯭ꯂꯥꯋꯔ ꯂꯩꯁꯦ ꯐꯖꯕ ꯌꯥꯝ ꯂꯩꯇꯤꯌꯦ
ꯅꯪ ꯉꯁꯥꯏ ꯇꯤꯜꯍꯧꯗꯣ ꯄꯤꯈ꯭ꯔꯕ꯭ꯔꯥ
ꯎꯝ ꯄꯤꯈ꯭ꯔꯦ ꯍꯧꯖꯤꯛ
ꯑꯩꯗꯣ ꯑꯁ ꯂꯥꯛꯅꯤꯡꯒꯨꯝ ꯂꯥꯛꯅꯤꯡꯕꯒꯨꯝ ꯇꯧꯕ ꯑꯗꯣ ꯍꯌꯦꯡꯅ ꯂꯥꯛꯀꯅꯤ ꯑꯗꯨꯝ ꯈꯜꯂꯦꯟ ꯂꯩꯔꯤꯅꯤ
ꯍꯌꯦꯡ ꯆꯠꯀꯅꯤ ꯍꯥꯏꯕ꯭ꯔꯣ
ꯀꯅꯥꯔꯣ
ꯅꯥ
ꯈꯪꯗꯦ ꯑꯩ ꯊꯪꯖꯥꯗꯔꯥ ꯍꯌꯦꯡꯔꯥ ꯈꯣꯏ ꯅꯨ ꯄꯥꯗꯤ ꯍꯌꯦꯡ ꯑꯗꯨꯝ ꯂꯥꯛꯑꯣ ꯍꯥꯏꯒꯅꯤ ꯑꯩ ꯈꯪꯉꯦ
ꯊꯪꯖꯥꯗꯤ ꯆꯠꯂꯣ ꯊꯕꯛꯁꯨ ꯂꯩꯇꯦ
ꯌꯦꯟ ꯇꯥꯗ꯭ꯔꯦ ꯀꯃꯥꯏꯅ ꯇꯧꯁꯤꯔꯥ ꯊꯕꯤ ꯆꯥꯅꯤꯡꯉꯥꯏ ꯇꯧꯋꯤꯅꯦ ꯑꯩꯗꯤ ꯍꯧꯖꯤꯛ
ꯆꯥꯔꯣ ꯆꯥꯅꯤꯡ
ꯎꯝ ꯅꯣꯏꯒꯤꯗꯣ ꯈꯪꯗ꯭ꯔꯤꯌꯦ
ꯀꯔꯤ ꯌꯦꯟꯖꯥꯡ ꯊꯣꯡꯒꯦ
ꯈꯪꯗꯦ ꯉꯣꯁꯤ ꯀꯔꯤ ꯌꯦꯟꯖꯥꯡ ꯊꯣꯡꯗꯣꯏꯅꯣ
ꯎꯝ ꯑꯩ ꯃꯔꯣꯛ ꯌꯥꯝ ꯀꯔꯤ ꯑꯥ ꯇꯥꯏ
ꯑꯩꯉꯣꯟꯗ ꯇꯧꯗ꯭ꯔꯤꯉꯩꯗ ꯅꯪ ꯃꯣꯏ ꯑꯃ ꯑꯩꯈꯣꯏꯒꯤ ꯈꯨꯟꯗ ꯂꯩꯕ ꯅꯨꯄꯥꯗꯣ ꯇꯧꯕ꯭ꯔꯥ
ꯇꯧꯗꯦ
ꯑꯣ
ꯎ ꯁꯤꯡꯁꯨ ꯌꯥꯝ ꯆꯥꯕꯒꯦ ꯑꯩꯄꯨꯛ ꯎꯝ
ꯅꯣꯏ ꯁꯤꯡꯁꯨ ꯆꯥꯕ꯭ꯔꯥ ꯍꯧꯖꯤꯛ
ꯎꯝ ꯍꯧꯖꯤꯛ ꯆꯥꯕꯂꯣꯏꯔꯦ
ꯌꯥꯝ ꯁꯥꯒꯅꯣꯅꯦ ꯅꯪ ꯀꯔꯤꯅꯣ ꯄꯤꯔꯤꯌꯗ ꯆꯠꯄ ꯀꯟꯗ
ꯌꯥꯝ ꯆꯥꯕꯅꯦ ꯏꯃꯥꯟꯅꯕꯤꯗꯣ ꯌꯨꯝ ꯆꯠꯈ꯭ꯔꯦ
ꯀꯔꯤꯅꯣ
ꯃꯥꯁꯨ ꯃꯦꯟ ꯆꯠꯄ ꯑꯗꯨꯒꯤ ꯃꯥꯒꯤ ꯕꯨꯛ ꯅꯥꯔꯦ ꯍꯥꯏꯌꯦꯕ
ꯑꯣ ꯑꯗꯨꯗꯤ ꯅꯪꯁꯨ ꯂꯥꯛꯄꯌꯥꯏꯅꯦ ꯃꯤꯁꯨ ꯂꯩꯒꯅꯦ ꯅꯣꯏꯗꯨꯀꯥꯟꯗꯨ
ꯃꯤꯁꯨ ꯂꯥꯛꯇꯦ ꯃꯤ ꯑꯅꯤ ꯈꯛꯇ ꯃꯄꯥꯟꯗ
ꯅꯨꯃꯤꯠ ꯅꯨꯃꯤꯠꯇ ꯂꯩꯕ ꯃꯥꯜꯂꯦꯗ ꯅꯣꯏ ꯗꯨꯀꯥꯟꯗꯣ ꯁꯤꯠꯄꯗꯣ
ꯄꯦꯛꯀꯤꯡ ꯄꯦꯛꯀꯤꯡꯗꯤ ꯑꯗꯨꯝ ꯂꯥꯛꯑꯦꯕ ꯆꯥꯅꯕ ꯂꯥꯛꯇꯦ
ꯃꯤ ꯂꯥꯛꯇ꯭ꯔꯗꯤ ꯅꯣꯏꯒꯤꯗꯤ ꯅꯨꯡꯉꯥꯏꯈ꯭ꯔꯤꯅꯦ ꯄ꯭ꯂꯦꯠꯒꯨꯝꯕ ꯋꯥꯁ ꯇꯧꯅꯤꯡꯉꯥꯏꯗꯣ ꯂꯩ ꯑꯗꯨꯅꯦ
ꯑꯩꯈꯣꯏꯗꯤ ꯌꯥꯝ ꯅꯨꯡꯉꯥꯏ ꯑꯗꯣ ꯃꯣꯏꯗꯤ ꯅꯨꯡꯉꯥꯏꯔꯦ
ꯎꯝ
ꯑꯣ ꯉꯁꯥꯏ ꯑꯩꯈꯣꯏ ꯑꯅꯤ ꯍꯥꯏꯕꯗꯣ ꯑꯥ ꯁꯝ ꯗꯥꯏ ꯇꯧꯕ ꯑꯗꯨꯒ ꯀꯔꯂꯤ ꯇꯧꯕꯗꯣ ꯑꯥ ꯌꯥꯝ ꯇꯥꯡꯉꯤ ꯍꯥꯏ ꯔꯤꯝꯗꯥꯏ ꯔꯤꯝꯗꯥꯏ ꯗ
ꯑꯣ
ꯑꯥ ꯑꯩꯈꯣꯏ ꯈꯨꯟ ꯅꯨꯄꯤ ꯑꯃ ꯇꯧꯋꯦ ꯍꯥꯏ ꯕꯤꯜꯗꯤꯡ ꯑꯞꯁꯇ꯭ꯌꯔ ꯗꯀꯣ ꯑꯈꯣꯏ ꯃꯦꯖꯔ ꯅꯨꯄꯤꯁꯨ ꯁꯤꯑ ꯁꯤꯗ ꯇꯧꯕꯅꯤ ꯍꯥꯏ
ꯇꯧ ꯇꯧꯒꯅꯤ ꯍꯥꯏꯕ꯭ꯔꯥ
ꯃꯥꯗꯤ ꯑ ꯗꯥꯥꯏ ꯇꯧꯕꯅꯤ ꯀꯂꯔ ꯑꯃ ꯍ꯭ꯌꯔ ꯀꯂꯔꯗꯣ
ꯑꯗꯣ ꯀꯌꯥ ꯀꯌꯥ ꯂꯧꯔꯦ ꯍꯥꯏꯕ꯭ꯔꯣ
ꯊ꯭ꯔꯤ ꯍꯟꯗ꯭ꯔꯦꯗ ꯍꯥꯥꯏ
ꯑꯣ
ꯌꯥꯝ ꯐꯩꯌꯦ ꯍꯥꯏ ꯃꯥꯒꯤꯗꯤ
ꯑꯗꯣ ꯑꯩ ꯉꯁꯥꯏ ꯍꯥꯏꯕꯗꯣ ꯄꯦꯂꯦꯟꯗꯒꯤꯗꯣ ꯑꯗꯨꯝ ꯇꯧꯔꯣ ꯑꯗꯨꯗꯤ ꯅꯪꯒꯤ ꯆꯝꯅ ꯌꯥꯝꯅ ꯐꯥꯒꯅꯤ
ꯎꯝ ꯈꯪꯗꯦ ꯑꯩ ꯏꯁꯇ꯭ꯔꯦꯠ ꯇꯧꯁꯦꯔꯥ ꯑꯩ ꯏꯁꯇ꯭ꯔꯦꯠ ꯇꯧꯕꯗꯤꯒꯣ ꯑꯩꯒꯤ ꯁꯛꯇꯣ
ꯎꯝ ꯌꯥꯝ ꯊꯤꯕ
ꯀꯔꯤꯅꯣꯅꯦ
ꯅꯪꯗꯤ ꯐꯖꯕꯅꯦ ꯅꯪꯒꯤ ꯁꯝꯁꯨ ꯌꯥꯝ ꯀꯔꯤ ꯆꯥꯕ꯭ꯔꯣ
ꯊꯕꯤ ꯆꯥꯔꯤꯌꯦꯅꯦ ꯑꯩ ꯉꯁ ꯉ ꯑꯉꯥꯡ ꯗꯨꯀꯥꯟ ꯆꯠꯇ꯭ꯔꯤꯉꯩꯗꯀꯣ ꯁꯦꯀꯦꯟ ꯍꯦꯟ ꯗ‌ꯣ ꯌꯣꯟꯃꯤꯟꯅꯕ ꯆꯠ ꯁꯦ ꯍꯥꯏꯕꯗ ꯑꯁ ꯅꯪꯒꯤ ꯀꯔꯤꯅꯣ ꯖꯤꯄꯦꯗ ꯌꯥꯗ꯭ꯔꯤ ꯌꯥꯗ꯭ꯔꯤꯕꯣ
ꯑꯩꯒꯤ ꯖꯤꯄꯦ ꯎꯝ ꯌꯥꯗ꯭ꯔꯤ ꯁꯦꯕꯔ ꯌꯥꯗꯕꯒꯤ ꯑꯣꯏꯔꯝꯒꯅꯤ
ꯑꯝ
ꯉꯔꯥꯡ
ꯉꯁꯥꯏꯗꯤ ꯌꯥꯕꯅꯤꯀꯣ ꯅꯨꯡꯗꯥꯡꯗꯗꯤ ꯌꯥꯒꯅꯤ
ꯑꯣ
ꯄꯩꯁꯥ ꯆꯦꯗ꯭ꯔꯤꯌꯦ ꯍꯥꯏ
ꯀꯔꯂꯤ ꯇꯧꯁꯤꯔꯥ ꯏꯁꯇ꯭ꯔꯦꯠ ꯇꯧꯁꯤꯔꯥ ꯑꯩꯁꯨ ꯍꯥꯏꯕ ꯉꯝꯗꯦ ꯗꯤꯁ ꯃꯟꯗ ꯇꯧꯅꯤꯡꯕ ꯑꯩꯅ
ꯈꯪꯗꯦꯅꯦ ꯃꯣꯏꯗ ꯍꯪꯉꯣ ꯀꯔꯂꯤ ꯇꯧꯕꯗꯣ ꯆꯍꯤ ꯀ ꯀꯔꯤꯅꯣ ꯇꯧꯔꯗꯤ ꯇꯧꯒꯦ ꯑꯗꯨ ꯅꯠꯇ꯭ꯔꯗꯤ
ꯈꯪꯗ꯭ꯔꯦꯅꯦ ꯄꯩꯁꯥ ꯆꯪꯗꯨꯕ ꯃꯐꯝ ꯌꯥꯝ ꯂꯩ ꯎꯝ
ꯏꯁꯇ꯭ꯔꯦꯠ ꯇꯧꯕꯗꯤ ꯐꯩꯌꯦ ꯍꯥꯏꯅꯤ ꯑꯗꯨꯝ ꯏꯁꯇ꯭ꯔꯦꯠ ꯇꯧꯔꯣ
ꯌꯥꯝꯅ ꯏꯁꯇ꯭ꯔꯦꯠꯗꯣ ꯇꯧꯕꯗꯣ ꯑꯩ ꯄꯥꯝꯗꯦꯕ
ꯑ ꯑꯗꯨꯒ ꯕꯣꯇꯣꯛꯁ ꯇꯧꯔꯣ ꯑꯗꯨꯗꯤ ꯌꯥꯔꯦ
ꯚꯣꯗꯣꯛꯁ ꯍꯥꯏꯕꯣ
ꯎꯝ
ꯄꯩꯁꯥ ꯀꯌꯥ ꯆꯪꯅꯤ
ꯅꯪ ꯀꯩꯅꯣ ꯑꯦꯞꯁ ꯑꯃ ꯕꯥꯏ ꯑꯦ ꯁꯤ ꯑꯦꯁ ꯑꯦꯁ ꯑꯦꯁ ꯍꯥꯏꯕꯗꯣ ꯈꯪꯕ꯭ꯔꯥ
ꯑꯥ
ꯑꯗꯨ ꯄꯣꯠ ꯆꯩ ꯀꯛꯄ꯭ꯔꯥ ꯅꯪ
ꯅꯪ ꯀꯛꯁꯨ ꯀꯛꯈ꯭ꯔꯦ
ꯅꯨꯡꯉꯥꯢꯕꯅꯤ ꯑꯗꯨ ꯍꯣꯢ
ꯀ꯭ꯋꯥꯂꯤꯇꯤꯗꯣ ꯌꯥꯝ ꯐꯥꯏ ꯍꯥꯏ ꯑꯩ ꯑꯩꯒꯤ ꯑꯣꯖꯥ ꯑꯃꯁꯨꯀꯣ ꯑꯁꯤ ꯑꯦꯁꯇ ꯑꯗꯨꯝ ꯇꯧꯋꯦ
ꯅꯅꯦ
ꯑꯩꯒꯤ ꯑꯣꯖꯥ ꯑꯃ ꯄꯣꯠ ꯆꯩꯗꯣ ꯌꯥꯝ ꯐꯩ ꯍꯥꯏ
ꯑꯩꯁꯨ ꯇꯧꯅꯤꯡꯕ
ꯑꯩꯖꯨ ꯎꯝ ꯑ ꯄꯣꯠꯆꯩ ꯑꯃ ꯌꯥꯝ ꯐꯖꯕ ꯎꯑꯦ
ꯑꯗꯣ ꯇꯧꯅꯤꯡꯉꯥꯏꯗꯣ ꯑꯣꯟꯔ ꯇꯥꯎꯅꯤꯡꯉꯥꯏꯗꯣ ꯕꯥꯏ ꯊ꯭ꯔꯤꯗ ꯋꯥꯟ ꯊꯥꯎꯖꯟ ꯊ꯭ꯔꯤ ꯍꯟꯗ꯭ꯔꯦ ꯍꯥꯏ ꯇꯧꯅꯤꯡꯕ ꯑꯗꯨꯝ ꯇꯧꯕ ꯑꯗꯣ ꯍꯩꯇꯕ
ꯗꯨꯀꯥꯟ ꯑꯅꯧꯕ ꯂꯩꯕꯗꯣ
ꯑꯥ
ꯑꯗꯨꯗꯤ ꯌꯥꯝ ꯇꯥꯡꯉꯦꯀꯣ
ꯑꯥ
ꯑꯩꯅꯥꯁꯨ ꯌꯥꯝ ꯐꯖ ꯐꯖꯕ ꯄꯨꯔꯛꯑꯣꯏ ꯑꯗꯨꯒ ꯃꯃꯜꯗꯤ ꯑꯁ ꯂꯧꯕꯗꯤ ꯂꯧꯅꯤꯡꯉꯦ ꯑꯗꯣ ꯄꯩꯁꯥ ꯂꯩ